ꯀꯩꯀꯩ ꯇꯧꯏꯅꯣ ꯅꯪꯗꯤ
ꯑꯩꯁꯦ ꯚꯥꯏ ꯁꯤꯤꯔꯤꯒ ꯄꯩꯁꯥ ꯇꯥꯟꯕ ꯌꯥꯕ ꯀꯔꯤ ꯀꯔꯤꯅꯣꯅ ꯈꯣꯠꯇꯅ ꯈꯣꯠꯇꯅ
ꯨꯅꯤ ꯃꯁꯤ
ꯃꯥꯔꯦ ꯀꯔꯤꯅ ꯐꯗꯣꯏꯅꯣ ꯑꯋꯥꯕꯁꯨ ꯍꯦꯛ ꯇꯧꯅꯤꯡꯗꯕ ꯂꯥꯏꯛ ꯂꯥꯏꯁꯨꯗꯨ ꯈꯔ ꯈꯔ ꯍꯦꯛ ꯇꯝꯖꯜꯂꯨꯔꯕꯅꯤꯅ
ꯃꯥꯅꯤ ꯀꯅꯦ
ꯂꯥꯏꯔꯤꯛ ꯇꯝꯕꯁꯦ ꯁꯨꯝ ꯈꯠꯂꯛꯏ ꯃꯇꯝ ꯌꯥꯝ ꯃꯥꯡꯍꯟꯈꯦꯕ ꯍꯥꯏꯅ ꯍꯧꯖꯤꯖꯤꯛ ꯆꯍꯤ ꯀꯌꯥꯗꯒꯤ ꯌꯝꯈꯩ ꯇꯝꯃꯅꯤ ꯆꯍꯤ ꯑꯍꯨꯝꯗꯒꯤ ꯇꯝꯃꯛꯄꯗꯨꯅ ꯆꯍꯤ ꯀꯨꯟ ꯀꯨꯟꯅꯤꯊꯣꯏ ꯀꯨꯟꯍꯨꯝꯗꯣꯏꯗ ꯂꯣꯏꯔꯦ ꯑꯗꯨꯒꯤ ꯃꯇꯨꯡ ꯇꯥꯕꯗ ꯊꯕꯛ ꯐꯪꯅꯤꯅ ꯈꯜꯂꯦ ꯑꯗꯨꯁꯨ ꯐꯪꯗꯦ ꯄ꯭ꯔꯥꯏꯚꯦꯠ ꯖꯣꯕꯇ ꯑꯃꯨꯛ ꯌꯦꯡꯉꯦ ꯇꯣꯂꯣꯞꯄꯤꯤ ꯅꯠꯇ꯭ꯔꯥ
ꯑꯩꯈꯣꯏꯒꯤ ꯏꯗꯨꯀꯦꯁꯟ ꯁꯤꯁꯇꯦꯝꯁꯦ
ꯎꯝ
ꯍꯩꯈꯤꯕ ꯃꯤ ꯁꯪꯒ ꯂꯩꯕꯅꯤ ꯖꯠꯔ ꯀꯥꯈꯠꯈꯤꯕꯀꯣ
ꯑꯗꯨꯗꯒꯤ ꯑꯗꯨ ꯍꯥꯏꯗꯤ ꯑꯩꯈꯣꯏꯗ ꯁꯤꯃ ꯑꯣꯏꯅꯕꯅ ꯑꯩꯈꯣꯏꯒꯤ ꯍꯦꯛ ꯑꯩꯈꯣꯏꯅ ꯄꯤꯛꯏꯉꯩꯗꯒꯤ ꯁꯤꯗꯒꯤ ꯑꯣꯏꯔꯒ ꯅꯪꯒꯤꯗꯤ ꯁꯤ ꯑꯣꯏꯅꯕꯅ ꯑꯩꯒꯤ ꯄꯥꯝꯖꯕꯗꯤ ꯏꯠꯈꯤꯗꯦꯕꯀꯣ
ꯑꯣ
ꯁꯕꯖꯦꯛꯁꯦ ꯂꯣꯏ ꯁꯨꯅꯕ ꯇꯝꯁꯤꯜꯂꯅꯤ ꯂꯣꯏ ꯊꯦꯡꯒꯜꯂꯅꯤ ꯑꯃꯁꯨ ꯑꯃꯁꯨ ꯑꯃꯁꯨ ꯑꯃꯁꯨ ꯀꯟꯐ꯭ꯌꯨꯁ ꯆꯠꯍꯟꯕ ꯃꯀꯣꯛ ꯉꯥꯎꯍꯟꯕꯒꯤ ꯇꯥꯏꯞꯇ ꯑꯃ ꯊꯣꯛꯑꯦꯕ ꯍꯥꯟꯅ ꯄꯥꯈꯪ ꯑꯣꯏꯔꯤꯉꯩꯗꯕꯨꯗꯤ ꯀꯩꯝ ꯈꯜꯂꯝꯗꯦ ꯏꯃꯥ ꯑꯗꯣ ꯄꯩꯥ ꯊꯣꯛꯏꯕꯅꯤꯅ ꯏꯃꯨꯡ ꯃꯅꯨꯡꯗꯣ
ꯑꯗꯨꯅ ꯀꯩꯝꯇ ꯈꯜꯂꯝꯗꯦ ꯍꯥꯏꯕ ꯄꯨꯡꯂꯩꯗ ꯂꯩꯔꯒ ꯑꯗꯨꯝ ꯃꯣꯏꯒꯤ ꯃꯇꯦꯡ ꯈꯔ ꯄꯥꯡꯉꯒ ꯑꯩꯒꯤ ꯇꯧꯗ ꯈꯣꯠ ꯈꯔ ꯇꯧꯔꯒ ꯈꯔ ꯐꯪꯉꯛꯏꯕ ꯈꯔꯗꯨꯅ ꯄꯦꯟꯊꯣꯛꯑꯝꯃꯦꯕ ꯅꯨꯡꯉꯥꯏ
ꯑꯥ
ꯉꯥꯎꯕꯒꯤꯗꯤ ꯀꯣꯟꯅꯔꯝꯃꯦ ꯍꯥꯏꯇꯥꯔꯦ ꯍꯧꯖꯤꯛ ꯈꯖꯛ ꯆꯠꯄ ꯍꯅꯔꯝꯃꯤꯗꯒꯤ ꯅꯨꯄꯤ ꯍꯦꯛꯈꯤꯈꯤꯕꯗꯒꯤ ꯑꯣꯟꯁ ꯀꯣꯔꯔꯄꯅꯤꯕ ꯍꯁ ꯑꯗꯣ ꯑꯩꯈꯣꯏꯅ ꯍꯥꯟꯅꯗꯒꯤ ꯑꯗꯨꯝ ꯐꯖꯅ ꯂꯥꯛꯑꯦ ꯂꯥꯛꯑꯦ ꯑꯩꯈꯣꯏꯅ ꯆꯠꯂꯤꯕ ꯂꯝꯕꯤꯁꯦ ꯑꯋꯥꯕ ꯂꯝꯕꯤ ꯑꯗꯨꯗꯒꯤ ꯏꯀꯥꯏꯕ ꯂꯝꯕꯤ ꯑꯗꯨꯝꯕ ꯃꯌꯥꯝꯁꯨ ꯂꯣꯏ ꯆꯠꯂꯝꯃꯒꯗꯤ ꯑꯃꯨꯛ ꯐꯒꯗꯕ
ꯍꯥꯏꯒꯗꯣ ꯐꯦ ꯑꯩꯈꯣꯏ ꯑꯩꯅ ꯁꯨꯝ ꯈꯥꯗꯔꯛꯄꯗꯅꯦ ꯏꯃꯥꯟꯅꯕꯁꯤꯡ ꯂꯩꯌꯦꯕ ꯀ꯭ꯂꯥꯁ ꯇꯨꯌꯦꯦꯜꯞꯀ ꯂꯣꯏꯔꯛꯄ ꯁ꯭ꯋꯥꯏꯗꯒꯤ ꯊꯕꯛ ꯇꯧꯕ ꯍꯧꯈꯤꯕ ꯍꯥꯏꯇꯥꯔꯦ ꯄꯤꯛꯗꯤꯤ ꯀ꯭ꯂꯥꯁ ꯇꯨꯌꯦꯜꯞꯀ ꯍꯧꯕ ꯂꯣꯏꯕ ꯁꯥꯗꯤ ꯊꯕꯛꯁꯦ ꯄꯤꯛꯅꯁꯨ ꯄꯤꯛꯅ ꯇꯧꯁꯤꯜꯂꯒ ꯇꯀꯗ ꯭ꯔꯖꯁ ꯟꯗ ꯀꯣꯂꯦꯖ ꯀꯥꯔ ꯌꯥꯕ ꯀꯥꯔꯁꯨ ꯌꯥꯕ ꯑꯝꯇ ꯇꯧꯁꯜꯂꯒ ꯇꯧꯈꯤꯕꯁꯤꯡꯗꯣ ꯍꯧꯖꯤꯛꯇꯤ ꯃꯣꯏ ꯐꯖꯅ ꯏꯟꯇꯔꯚꯤꯌꯨ ꯆꯥꯎꯔꯦ ꯄ꯭ꯔꯥꯏꯚꯦꯠ ꯑꯣꯏꯔꯒꯁꯨ ꯁ꯭ꯇꯦꯕꯜ ꯑꯣꯏꯔꯦꯕ ꯑꯗꯨꯝ ꯑꯗꯨꯝꯕ ꯑꯗꯨꯝ ꯐꯕ꯭ꯔꯥ ꯍꯥꯏꯅ ꯑꯃꯨꯛ ꯈꯜꯂꯛꯏꯅꯦ
ꯐꯕꯣꯏ ꯑꯩꯈꯣꯏꯗꯤ ꯑꯗꯨ ꯍꯧꯖꯤꯛ ꯌꯥꯔꯔꯣꯏꯌꯦ ꯑꯩꯈꯣꯏ ꯍꯧꯖꯤꯛ ꯑꯩꯈꯣꯏ ꯆꯍꯤ ꯃꯇꯥꯡꯁꯤꯗꯅꯤ ꯃꯤꯅ ꯍꯧꯖꯤꯛ ꯄ꯭ꯔꯥꯏꯚꯦꯠ ꯖꯣꯕ ꯑꯝꯗ ꯑꯩꯈꯣꯏꯁꯦ ꯈꯤꯇꯪ ꯊꯕꯛ ꯑꯃ ꯀꯧꯔꯛꯑꯦ ꯈꯜꯂꯣꯕ ꯑꯣ ꯄꯁꯥꯖꯤ ꯈꯤꯇꯪ ꯆꯥꯎꯕ ꯑꯣꯏꯒꯦꯔꯥ ꯄꯤꯛꯄ ꯑꯣꯏꯒꯦꯔ ꯑꯩꯈꯣꯏꯅ ꯆꯠꯄ ꯃꯇꯝꯗ ꯑꯩꯈꯣꯏꯁꯨ ꯃꯤꯅ ꯄꯥꯝꯕꯤꯗ꯭ꯔꯦꯕ ꯀꯩꯒꯤꯅꯣꯗ ꯑꯩꯈꯣꯏ ꯌꯦꯡꯉꯛꯀꯅꯦꯕ ꯑꯩꯈꯣꯏꯒꯤ ꯆꯍꯤ ꯃꯇꯥꯡꯁꯤꯗ ꯃꯣꯏꯅ ꯌꯦꯡꯉꯦꯕ
ꯎꯝ ꯆꯍꯤ ꯃꯇꯥꯡ ꯀꯣꯛ ꯍꯥꯏ ꯂꯩꯈꯠꯂꯦꯗꯣ ꯃꯣꯏꯒ ꯑꯩꯈꯣꯏꯒꯗꯤ ꯈꯦꯠꯅꯔꯔꯣꯏ ꯀꯣꯛꯇꯗꯤ ꯅꯠꯇ꯭ꯔꯥ
ꯎꯝ ꯑꯗꯨꯗꯒꯤ ꯑꯩꯈꯣꯏ ꯁꯔꯛꯄꯗꯤ ꯆꯍꯤ ꯀꯨꯟꯊ꯭ꯔꯥ ꯁꯨꯔꯕꯁꯦ ꯆꯍꯤ ꯀꯨꯟꯊ꯭ꯔꯥ ꯍꯦꯜꯂꯕ ꯆꯍꯤ ꯀꯨꯟꯊ꯭ꯔꯥ ꯁꯨꯔꯕꯗꯤꯦ ꯂꯧꯗꯣꯏ ꯁꯔꯨꯛ ꯆꯍꯤ ꯀꯨꯟꯃꯥꯊꯣꯏ ꯀꯨꯟꯅꯤꯊꯣꯏꯒꯤ ꯑꯉꯥꯡ ꯂꯧ
ꯍꯣꯏ ꯍꯣꯏ ꯑꯉꯥꯡ ꯂꯤꯡꯍꯥꯎ ꯂꯤꯡꯉꯥꯎ ꯇꯧꯔꯤꯉ ꯇꯧꯔꯤꯉꯩꯗꯨ ꯂꯧꯒꯦꯅ ꯈꯜꯂꯦꯕ
ꯑꯗꯨꯗꯒꯤ ꯅꯨꯄꯤ ꯊꯤꯔꯕ꯭ꯔꯥ ꯍꯪꯉꯛꯑꯅꯤ ꯀꯤꯔꯦ ꯍꯥꯏꯔꯅꯤ ꯑꯗꯨꯅ ꯑꯃꯨꯛ ꯍꯦꯟꯅ ꯄꯥꯝꯃꯔꯣꯏꯛ
ꯃꯥ ꯑꯗꯨ
ꯑꯗꯨꯅ ꯑꯩ ꯍꯟꯗꯛꯁꯤ ꯊꯤꯕ ꯌꯥꯕ ꯊꯤꯔꯕꯅꯦ ꯑꯇꯣꯞꯄ ꯀꯩꯀꯩꯣ ꯒꯣꯔꯃꯦꯟꯒꯤꯗꯨꯗꯤ ꯐꯪꯗꯕꯅꯤꯅ ꯑꯗꯨꯕꯨ ꯑꯅꯝꯕꯅ ꯍꯧꯖꯤꯛ ꯉ ꯇꯅꯕ ꯍꯥꯏꯗꯤ ꯏꯟꯇꯔꯚꯤꯌꯨ ꯆꯪꯉꯨꯔꯒꯁꯨ ꯁꯤꯃ ꯇꯧꯔꯨꯔꯒꯁꯨ ꯋꯥꯔꯤ ꯑꯃ ꯁꯥꯟꯅꯕꯗ ꯑꯗꯨꯝ ꯄꯝꯖꯦ ꯍꯥꯏꯕꯄꯣꯏꯁꯦ
ꯄꯔ ꯄꯥꯝ
ꯍꯥꯏꯗꯤ ꯑꯇꯣꯞꯄ ꯑꯩꯉꯣꯟꯗꯒꯤ ꯅꯍꯥ ꯑꯣꯏꯕ ꯌꯥꯝ ꯐꯤꯠ ꯑꯣꯏꯕ ꯚꯔꯤ ꯑꯃ ꯂꯥꯛꯈ꯭ꯔꯦꯕ
ꯑꯣ
ꯑꯗꯣ ꯑꯩ ꯑꯗꯨꯝ ꯐꯝꯃꯤꯟꯅꯕꯗ ꯏꯟꯇꯔꯚꯤꯌꯨ ꯆꯪꯉꯝꯗꯥꯏ ꯐꯝꯃꯤꯟꯅꯗ ꯑꯗꯨꯝ ꯈꯪꯉꯦꯕ ꯑꯣ ꯑꯩ ꯀꯩꯁꯨ ꯐꯥꯏꯔꯇꯦꯅ ꯑꯗꯨ ꯆꯪꯉꯒꯗꯤ ꯌꯦꯡꯉꯒꯦꯅ ꯆꯪꯕꯀꯣ
ꯑꯗꯣ ꯁꯤꯅꯤ ꯇꯧꯔꯤꯁꯦ ꯑꯩꯈꯣꯏꯁꯦ ꯈꯔ ꯍꯥꯏꯗꯤ ꯏꯃꯥ ꯏꯄꯥꯅꯁꯨ ꯑꯩꯈꯣꯏꯗꯁꯨ ꯑꯋꯥꯕ ꯊꯕꯛꯁꯨ ꯇꯧꯍꯟꯅꯤꯡꯗꯕ ꯃꯣꯏꯅ ꯑꯩꯈꯣꯏꯅ ꯏꯟꯈꯠꯂ ꯀꯥꯟꯗꯨꯗ
ꯑꫭ ꯍꯂꫭ ꯑꯥ
ꯑꯗꯨꯗ ꯀꯩ ꯏꯚꯩ ꯍꯧꯖꯤꯛꯁ ꯀꯣꯔꯣꯅꯥ ꯀꯣꯔꯣꯅꯥ ꯂꯥꯛꯈꯤ ꯈꯤꯕꯗꯒꯤꯅꯦ ꯑꯩꯁꯦ ꯂꯣꯛ ꯇꯧꯕꯩ ꯅꯥꯥꯇꫭꯟꯁꯦ ꯐꯨꯜꯂꯦꯕ ꯌꯥ ꯋꯥ ꯉꯥꯡꯕ ꯀꯩꯅꯣꯔꯦ ꯀꯣꯔꯣꯅꯥ ꯂꯥꯛꯈꯤꯕꯗꯒꯤ ꯍꯧꯖꯤꯛꯁꯦ ꯋꯔꯛ ꯐ꯭ꯔꯣꯝ ꯍꯣꯝꯒꯤ ꯀꯜꯆꯔ ꯑꯃꯨꯛ ꯂꯥꯛꯏꯗꯅ
ꯃꯥꯅꯤ
ꯑꯁꯤꯒꯤ ꯑꯣꯄꯣꯔꯆꯨꯅꯤꯇꯤꯁꯤꯁꯨ ꯍꯥꯏꯗꯤ ꯑꯩꯈꯣꯏꯅ ꯇꯝꯃꯣꯔꯤꯗꯨꯒ ꯈꯤꯇꯪ ꯈꯤꯇꯪ ꯆꯥꯟꯅꯕ ꯃꯔꯤ ꯈꯔ ꯈꯔ ꯂꯩꯅꯕ ꯄꯣꯠꯇꯨꯒꯤ ꯃꯇꯨꯡ ꯏꯟꯅꯅꯦ ꯇꯧꯕꯁꯤꯁꯨ ꯐꯕ꯭ꯔꯥꯅ ꯈꯜꯂꯦ ꯑꯩꯁꯨ
ꯌꯥꯝ ꯆꯥꯎꯕ ꯆꯥꯎꯗꯕꯒꯤꯗꯤ ꯅꯠꯇꯦ ꯑꯗꯨ ꯁꯤ ꯀꯩꯅꯣ ꯑꯐꯪ ꯑꯐꯪꯕ ꯑꯣꯄꯣꯔꯆꯨꯅꯤꯇꯤ ꯁꯤꯒꯗꯕꯅꯤ ꯀꯩꯅꯣ
ꯊꯤꯒꯗꯕꯅꯤ ꯍꯧꯖꯤꯛ ꯊꯤꯔꯀꯥꯟꯗ ꯃꯃꯥꯏ ꯁꯨꯕꯗꯤ ꯍꯦꯛꯇ ꯇꯨꯡ ꯀꯣꯏꯕ ꯌꯥꯕꯁꯨ ꯊꯦꯡꯅꯔꯛꯇꯣꯏꯅꯤ ꯀꯩꯅꯣ꯫
ꯃꯥꯅꯤ
ꯑꯗꯨꯗꯒꯤ ꯑꯃꯨꯛꯁꯨ ꯄꯩꯁꯥꯗꯁꯤ ꯇꯦꯛ ꯇꯦꯛ ꯈꯔ ꯇꯥꯟꯖꯟꯍꯧꯔꯗꯤ ꯏꯁꯥꯅ ꯇꯧꯅꯤꯡꯕ ꯑꯃꯁꯨ ꯑꯃ ꯇꯧꯕ ꯌꯥꯗꯣꯏꯅꯤꯗꯅ
ꯃꯥꯅꯦ ꯃꯥꯅꯦ
ꯑꯗꯨꯒ ꯑꯗꯨꯃꯥꯏꯅ ꯊꯤꯕꯁꯨ ꯐꯕꯖꯠꯅꯦ
ꯑꯗꯨ ꯈꯪꯗꯦ ꯍꯥꯏꯕꯗꯤ ꯈꯝꯗꯦ ꯏꯁꯣꯔꯅꯕꯨꯗꯤ ꯂꯣꯏ ꯁꯦꯝꯃ ꯂꯩꯖꯔ ꯄꯣꯠꯅꯦ꯫ ꯃꯥꯗꯤ ꯁꯤ ꯑꯣꯏꯔꯨꯔꯣ ꯑꯗꯨꯗꯤ ꯁꯤ ꯇꯧꯔꯨꯔꯣ ꯍꯥ
ꯏꯊꯣꯛꯑ ꯂꯣꯏ ꯊꯝꯃꯖꯥꯠꯅꯤ꯫
ꯏꯊꯣꯛꯑ ꯊꯝꯕꯁꯦ ꯉꯥꯏꯕ ꯇꯥꯕꯅꯤ
ꯑꯗꯨꯕꯨ ꯍꯧꯖꯤꯛ ꯁꯤꯠꯂꯛꯏꯕꯁꯦ ꯑꯩꯈꯣꯏꯁꯨ ꯄꯥꯈꯪ ꯑꯣꯏꯅ ꯑꯗꯨꯝ ꯅꯨꯡꯉꯥꯏꯊꯣꯛꯑꯒ ꯂꯩꯕꯗꯣ ꯑꯗꯨꯝꯗꯤ ꯌꯥꯏꯑꯦꯕ꯫ ꯑꯗꯨꯑꯣꯏꯔꯒꯁꯨ ꯑꯩꯈꯣꯏ ꯃꯤꯑꯣꯏꯕꯒꯤ ꯄ꯭ꯂꯥꯟ ꯍꯥꯏꯁꯦ ꯄꯥꯔꯠꯅꯔ ꯑꯃ ꯁꯦꯝꯃꯨ ꯍꯥꯏꯕꯒꯤ ꯄ꯭ꯂꯥꯟꯁꯦ ꯂꯩꯔꯛꯑꯕꯅꯦꯕ ꯁꯥꯗꯒꯤ ꯑꯃꯗꯒꯤ ꯃꯤꯑꯣꯏꯕꯒꯤ ꯄꯨꯂꯞꯖꯤꯛ ꯑꯩꯈꯣꯏꯗ ꯑꯩꯈꯣꯏꯒꯤ ꯄꯤꯔꯤꯊꯤꯕꯤꯗ ꯇꯥꯔꯤꯕ ꯃꯤꯈꯩꯁꯤꯕꯨ ꯖꯤꯕ ꯃꯌꯥꯝꯁꯤꯕꯨ
ꯑꯥ
ꯑꯗꯨꯁꯨ ꯑꯃꯨꯛ ꯇꯧꯗ ꯌꯥꯗꯕ ꯇꯧꯔꯤꯁꯦ
ꯃꯥꯅꯦ ꯑꯗꯨꯁꯨ ꯇꯧꯗ ꯌꯥꯗꯕ ꯌꯥꯝ ꯌꯥꯝꯗ꯭ꯔꯥ ꯔꯣꯜꯒ
ꯃꯥꯅꯤ ꯂꯤꯂꯥꯅꯦꯃꯤ ꯁꯥꯅꯩꯁꯦ ꯄꯨꯔꯥ ꯃꯈꯣꯏꯁꯤꯗ ꯊꯦꯇꯔ ꯑꯆꯧꯕ ꯑꯃꯅꯦꯕ
ꯑꯥ ꯑꯌꯦꯡꯕ ꯀꯥꯡꯕꯨꯗꯨꯁꯨ ꯅꯨꯡꯉꯥꯏꯔꯝꯅꯥ ꯍꯥ ꯃꯁꯤ ꯇꯧꯔꯤꯁꯦ ꯌꯦꯡꯉꯨ ꯍꯥ ꯍꯥ ꯍꯥ ꯀꯥꯏꯅ꯫ ꯍꯟꯖꯟ ꯍꯟꯖꯟ ꯌꯦꯡꯕ ꯀꯥꯡꯕꯨꯗꯨꯅꯗꯤ ꯑꯃꯨꯛ ꯈꯪꯉꯝꯗꯣꯏꯅꯦ ꯑꯦ ꯑꯦ ꯁꯤꯁꯦ ꯑꯁ ꯁꯤ ꯁꯤ ꯇꯧꯔꯛꯇꯣꯔꯦ ꯀꯥꯏꯃꯨꯛ ꯈꯪꯗꯣꯏꯅꯦꯕ
ꯌꯦꯡꯉꯝꯗꯣꯏꯅꯦ ꯄꯨꯁꯀ ꯊꯝꯃꯒꯒ ꯆꯥꯛꯁꯜꯂꯒꯒ ꯍꯟꯖꯜꯂꯛ ꯑꯣ ꯍꯧꯖꯤꯛꯀꯤ ꯀꯥꯏ ꯍꯟꯖꯂꯛꯑꫭ ꯍꯧꯖꯤꯛꯀꯤꯗꫭ ꯀꯥꯏꯅ ꯇꯥꯡꯈꯠꯂꯅ ꯃꯌꯥꯝꯁꯨ ꯇꯧꯗꯣꯏꯅꯦ ꯎꯝ ꯑꯩꯁꯨ ꯇꯥꯟꯕ ꯌꯥꯕꯗꯤ ꯊꯤꯕ ꯌꯥꯕꯗꯤ ꯑꯩꯁꯨ ꯍꯦꯛ ꯎꯝ ꯌꯥꯔꯣꯏꯅꯦ ꯑꯩꯅ ꯊꯤꯒꯠꯂꯛꯏꯁꯦ ꯇꯧꯈꯠꯂꯛꯏꯁꯦ ꯐꯅꯌꯥꯝꯗꯤ ꯌꯥꯝꯃꯦ ꯑꯗꯨꯕꯨ ꯃꯤꯑꯣꯏꯕꯁꯤ ꯂꯣꯏ ꯄꯦꯟꯗꯦꯗ ꯐꯪꯉꯛꯏꯕ ꯈꯔꯁꯤꯅ ꯄꯦꯟꯊꯣꯛꯀꯦ ꯍꯥꯏꯕꯁꯦ ꯃꯤꯑꯣꯏꯕꯗꯤ ꯉꯝꯁꯨ ꯉꯝꯃꯣꯏ ꯑꯋꯥꯠꯄ ꯑꯋꯥꯠꯄ ꯉꯥꯛꯇꯦꯇ ꯂꯥꯛꯑꯦꯕ
ꯑꯦ ꯀꯩꯅꯣꯃ ꯍꯧꯖꯤꯛ ꯄꯥꯝꯕꯗꯣ ꯑꯩꯅ ꯄꯥꯝꯕꯁꯦ ꯍꯧꯖꯤꯛ ꯀꯩꯅꯣꯝꯃ ꯐꯪꯕ ꯃꯇꯝꯗ ꯑꯦ ꯃꯊꯪꯅ ꯀꯩ ꯄꯥꯁꯤꯒꯦ ꯑꯃꯨꯛ ꯈꯜꯂꯛꯇꯣꯏꯅꯦꯕ ꯑꯗꯨꯗꯨꯒꯤꯅꯤꯗ ꯑꯗꯨꯅ ꯄꯦꯟꯊꯣꯛꯄꯁꯤꯁꯨ ꯌꯥꯝ ꯃꯔꯨ ꯑꯣꯏꯗ ꯊꯥꯏꯂꯦꯟꯒꯤ ꯅꯨꯄꯥ ꯑꯃꯅ ꯄꯩꯁꯥ ꯌꯥꯝ ꯄꯥꯏꯕ ꯅꯨ ꯅꯨꯄꯥ ꯑꯃꯗ ꯏꯟꯇꯔꯚꯤꯌꯨ ꯇꯧꯕꯤ ꯅꯪꯅ ꯑꯁꯨꯛ ꯌꯥꯝ ꯅꯨꯡꯉꯥꯏꯅ ꯍꯤꯡꯉꯤꯁꯤ ꯀꯩꯒꯤꯅꯣ ꯍꯪꯕ ꯑꯃ ꯂꯩꯈꯤꯕꯅꯦꯕ
ꯑꯥ
ꯂꯥꯏꯐꯁꯤꯗꯤ ꯂꯥꯏꯐꯅꯦ ꯂꯤꯞ ꯗ ꯂꯥꯏꯐ ꯑꯗꯨꯅꯣꯠ ꯀꯩꯕ ꯑꯩꯒꯤ ꯑꯄꯥꯝꯕꯁꯦ ꯃꯌꯥꯝ ꯊꯝꯒꯅꯨ ꯑꯄꯥꯝꯕꯁꯤꯗ ꯇꯥꯟꯅꯔ ꯂꯩꯒꯅꯨ ꯍꯧꯖꯤꯛ ꯍꯧꯀꯤ ꯃꯣꯃꯦꯟꯗꯨꯗ ꯅꯨꯡꯉꯥꯏꯅꯔ ꯂꯩꯕ ꯇꯝꯃꯨ ꯀꯥꯏꯅ ꯍꯥꯏꯕꯁꯦ ꯌꯥꯝ ꯍꯥꯏꯌꯦꯕ ꯃꯥꯅ ꯍꯥꯏꯔꯤꯗꯨꯕꯨꯗꯤ ꯃꯥ ꯄꯩꯁꯥ ꯄꯥꯏꯔꯕ ꯃꯇꯨꯡꯗ ꯍꯥꯏꯔꯛꯄꯅꯤꯀꯣ ꯑꯃꯔꯣꯝꯗ ꯑ ꯄꯥꯏꯗ꯭ꯔꯤꯉꯩꯗꯗꯤ ꯑꯗꯨꯁꯨ ꯍꯦꯛ ꯌꯥꯗꯕꯗꯣ ꯑꯃꯣꯝꯗꯁꯨ ꯑꯗꯨ ꯃꯥ ꯍꯥꯏꯕꯗ ꯆꯨꯝꯕ ꯑꯄꯥꯝꯕꯁ ꯌꯥꯝꯅꯗꯤ ꯑꯗꯨꯝ ꯋꯥꯕꯖꯠꯅꯤꯗ ꯅꯠꯇ꯭ꯔ
ꯃꫭꯡꯀꯨꯝꯕ ꯂꯥꯏꯅꯤꯡꯕ ꯂꯩꯁꯦ ꯍꯣꯏ ꯊꯥꯗꯣꯛꯑꯒ ꯃꯣꯏ ꯊꯣꯛꯄ ꯄꯤꯁ ꯑꫭꯞ ꯃꯥꯏꯟꯗ ꯅꯣꯡꯃꯒꯤ ꯆꯥꯔꯒ ꯅꯣꯡꯃꯒꯤ ꯆꯔꯥ ꯆꯔꯥ ꯑꯌꯨꯛꯀ ꯅꯨꯡꯗꯥꯡꯒ ꯑꯃ ꯐꯪꯅꯗꯤ ꯌꯥꯔꯦꯅ ꯊꯣꯛꯂꯛꯏꯁꯦ ꯀꯩꯒꯤꯅꯣꯗ ꯃꯣꯏꯗꯣ ꯃꯥꯏꯟꯗꯣ ꯋꯥꯔꯛꯑꯕꯅꯦꯕ
ꯃꯥꯅꯦ
ꯄꯤꯁ ꯊꯤꯔꯛꯄ ꯕꯔꯤꯃꯥꯖꯨ ꯑꯗꯨꯗꯒꯤ ꯑꯦꯛꯇꯔ ꯑꯍꯥ ꯌꯥꯝ ꯑꯐꯥꯎꯕ ꯑꯦꯛꯇꯔ ꯑꯦꯛꯇ꯭ꯔꯦꯁ ꯀꯩꯁꯦ ꯑꯩꯈꯣꯏꯒꯤ ꯁꯨꯃꯥꯏꯅ ꯂꯥꯏꯅꯤꯡꯕꯗ ꯃꫭꯡ ꯑꯣꯏꯈꯤꯕ ꯕꯥꯔꯤ ꯑꯃ ꯌꯥꯎꯋꯦꯕ ꯇ꯭ꯔꯦꯁ ꯃꯌꯥꯝꯗꯣ ꯍꯨꯟꯆꯦꯛ ꯑꯃꯒ
ꯃꯥꯅꯦ ꯗ꯭ꯔꯦꯁ ꯀꯥꯏꯁꯤꯁꯨ ꯑꯩꯈꯣꯏꯗ ꯑꯃꯔꯣꯝꯗꯗꯤ ꯄꯨꯔꯥ ꯇꯣꯔꯆꯔ ꯃꯒꯤ ꯇꯥꯏꯞ ꯇꯧꯔꯛꯇ꯭ꯔꯣ ꯗ꯭ꯔꯦꯁꯀꯁꯦ ꯐꯖꯕ ꯁꯦꯠꯂꯦ ꯐꯖꯕ ꯁꯦꯠꯂꯦ ꯍꯥꯏꯔꯦ ꯄꯩꯁꯥ ꯑꯃꯨꯛ ꯆꯪꯉꯦ ꯐꯖꯕ ꯁꯦꯠꯇ꯭ꯔꯦ ꯃꯤ ꯃꯤꯅꯣꯛ ꯃꯩꯁꯥ ꯑꯃꯨꯛ ꯑꯁ ꯑꯃꯥꯔꯣꯝꯗꯗꯤ ꯁꯤ ꯇꯣꯠꯆꯔ ꯑꯃꯥꯅꯤꯀꯣ
ꯑꯩꯈꯣꯏꯅ ꯍꯧꯖꯤꯛ ꯊꯕꯛꯇ ꯁꯝꯅ ꯍꯥꯏꯔꯕꯗ ꯑꯩꯅ ꯍꯧꯖꯤꯛꯁꯦ ꯑ ꯊꯕꯛ ꯑꯃ ꯃꯌꯥꯝꯅ ꯇꯧꯅꯗꯕ ꯍꯥꯏꯇꯥꯔꯦꯀꯣ
ꯑꯥ
ꯃꯌꯥꯝꯅ ꯍꯟꯊꯅ ꯌꯦꯡꯕ ꯊꯕꯛ ꯑꯃ ꯑꯩꯅ ꯇꯧꯒꯦꯕ ꯏꯁꯥꯅ ꯏꯀꯥꯏꯖꯅ ꯇꯧꯅꯤꯕ
ꯇꯧꯅꯤ
ꯁꯤꯒꯤ ꯂꯩꯔꯤꯕ ꯀꯣꯛꯁꯦ ꯂꯩꯔꯤꯉꯥꯏꯒꯤꯅꯦꯕ ꯑꯩꯈꯣꯏꯅ ꯁꯨꯝ ꯍꯟꯊꯔꯤꯁꯦ ꯑꯩꯅ ꯁꯤꯗ ꯍꯣꯏ ꯃꯌꯥꯝꯗꯨꯒꯤ ꯌꯣꯠ ꯀꯧꯇꯥ ꯍꯣꯝꯕ ꯆꯠꯂꯤꯁꯦ
ꯎꯝ
ꯑꯩꯁꯨ ꯆꯠꯀꯦꯕ ꯑꯩꯅ ꯁꯤ ꯈꯣꯝꯃꯤꯁꯦ ꯁꯤ ꯑꯩꯁꯨ ꯑꯩꯒꯤ ꯊꯕꯛ ꯑꯃꯅꯤ ꯍꯥꯏꯔꯒ ꯑꯩꯅ ꯏꯁꯥꯅ ꯏꯁꯥꯗ ꯄ꯭ꯔꯥꯎꯠ ꯂꯣꯏꯖꯔꯀꯥꯟꯗꯅꯦꯕ ꯑꯩ ꯃꯤ ꯑꯣꯏꯗꯣꯏꯁꯦ ꯑꯗꯨꯕꯨ ꯑꯩꯈꯣꯏꯗꯤ ꯑꯗꯨꯝ ꯉꯝꯗꯦꯕ ꯀꯩꯒꯤꯅꯣ ꯍꯥꯏꯗ ꯊꯥꯏꯅ ꯑꯩꯈꯣꯏꯒꯤ ꯑꯍꯜ ꯂꯃꯟꯅ ꯅꯪ ꯁꯤ ꯂꯥꯏꯔꯤꯛꯁꯦ ꯄꯥꯗ꯭ꯔꯒꯗꯤ ꯅꯪ ꯁꯨꯝꯕ ꯊꯕꯛꯁꯦ ꯇꯧ ꯇꯥꯕ ꯍꯥꯏꯕꯒꯤ ꯑꯃ ꯍꯥꯏꯈꯤꯕ ꯍꯟꯊꯅ ꯎꯍꯟꯈꯤꯕ ꯊꯕꯛ ꯈꯨꯗꯤꯡꯃꯛ
ꯑꯗꯨꯅ ꯁꯤꯗꯨꯅꯦꯕ ꯑꯩꯈꯣꯏꯅ ꯍꯧꯖꯤꯛꯀꯤ ꯊꯕꯛꯁꯦ ꯃꯣꯏꯅꯁꯨ ꯍꯥꯏꯔꯤꯕ ꯏꯛꯇꯤ ꯉꯝꯅ ꯉꯝꯗꯅꯕ ꯇꯧꯔꯣ ꯏꯀꯥꯏꯕ ꯈꯪꯗꯕꯅ ꯃꯥꯏ ꯄꯥꯛꯇꯣꯏꯅꯦ ꯍꯥꯏꯔꯦꯕ ꯍꯧꯖꯤꯛ ꯁꯤ ꯃꯥꯏ ꯄꯥꯛꯁꯤ ꯑꯗꯨꯕꯨ ꯏꯀꯥꯏ ꯈꯪꯍꯜꯂꯤꯁꯤꯗꯤ ꯃꯣꯏꯅꯅꯦ ꯈ
ꯃꯥꯅꯦ ꯃꯥꯅꯦ
ꯁꯤ ꯇꯧꯗꯔꯤ ꯆꯦꯛꯁꯨ ꯆꯠꯇꯕ ꯇꯧꯗ꯭ꯔꯗꯤ ꯈꯣꯡꯕꯥꯟ ꯇꯧꯗꯕ ꯈꯣꯡꯕꯥꯟꯗꯨ ꯇꯧꯗ꯭ꯔꯒꯗꯤ ꯑꯩ ꯀꯃꯥꯏꯅ ꯏꯁꯤꯡ ꯆꯦꯟꯗꯣꯏꯅꯣ ꯑꯩꯒꯤ ꯌꯨꯝꯗꯨꯗ ꯑꯩꯒꯤ ꯆꯦꯛꯇꯣ ꯃꯣꯏꯅ ꯆꯟꯗ꯭ꯔꯗꯤ ꯑꯩ ꯌꯨꯝꯁꯤꯗ ꯀꯃꯥꯏꯅ ꯂꯩꯗꯣꯏꯅꫭ ꯃꯣꯏꯁꯨ ꯃꫭꯏ ꯊꯕꯛꯅꯦ
ꯑꯣꯏꯕꯗ ꯍꯣꯏ ꯑꯗꯨ ꯏꯚꯏ ꯀꯩꯅꯣ ꯇꯥꯔꯦ ꯃꯇꯝ ꯎꯝ ꯌꯥꯝ ꯅꯨꯡꯉꯥꯏꯔꯦ ꯐ
ꯍꯣꯏ ꯍꯣꯏ ꯍꯣꯔꯦ ꯑꯃꯨꯛ ꯇꯧꯁꯤ
ꯑ ꯑꯩ ꯀꯣꯜ
ꯍꯣꯏ ꯍꯣꯏ